ꯍꯜꯂꯣ
ꯍꯜꯂꯣ
ꯀꯩꯗꯧꯔꯤꯅꯣ ꯏꯆꯦ
ꯀꯩꯁꯨ ꯇꯧꯗꯦ ꯆꯥꯛꯁꯥ ꯕ꯭ꯔꯣ
ꯆꯥꯔꯦ
ꯀꯩ ꯏꯟꯁꯥꯡ
ꯑꯈꯣꯏꯁꯦ ꯉꯁꯤ ꯕꯤꯟꯁ ꯆꯥꯏꯅꯦ ꯅꯣꯏꯗꯤ
ꯍꯥꯎꯔꯦꯅꯦ ꯑꯩꯈꯣꯏꯗꯤ ꯎꯇꯤ ꯆꯥꯔꯦ ꯍꯥꯎꯕ꯭ꯔꯥ
ꯈꯪꯗꯦ ꯍꯥꯎꯕ꯭ꯔꯥ ꯍꯥꯎꯇꯕ꯭ꯔꯥ ꯑꯗꯨꯝ ꯎꯄꯥꯏ ꯂꯩꯇꯦꯅꯦ ꯍꯥꯎꯇ꯭ꯔꯁꯨ
ꯀꯅꯥꯅ ꯊꯣꯡꯕ꯭ꯔꯥ
ꯑꯈꯣꯏ ꯏꯅꯦꯅ ꯊꯣꯡꯕꯅꯤꯅꯦ ꯉꯁꯤꯗꯤ
ꯑꯉꯥꯡꯗꯤ
ꯉꯥꯡꯗꯤ ꯁꯥꯟꯅꯕ ꯆꯠꯂꯦ ꯑꯩꯗꯤ ꯍꯤꯞꯄꯤꯑꯅꯦ ꯅꯪꯗꯤ ꯀꯔꯤ ꯇꯧꯕ꯭ꯔꯥ
ꯑꯩꯗꯤ ꯌꯨꯝ ꯗ ꯅꯦꯠꯋꯥꯛ ꯅꯨꯉꯥꯏꯇꯕꯅꯤꯅ ꯃꯄꯥꯥꯟꯗ ꯂꯦꯞꯄꯦ
ꯅꯣꯏ ꯈꯨꯟꯗꯁꯨ ꯅꯦꯠꯋꯥꯛ ꯌꯥꯝ ꯐꯠꯇꯦꯗꯀꯣ
ꯎꯨꯝ ꯑꯗꯨ ꯉꯁꯤ ꯍꯦꯟꯅ ꯐꯠꯇꯦ ꯅꯦꯠꯋꯛꯁꯦ
ꯀ꯭ꯔꯤꯒꯤꯔꯥ
ꯑꯗꯨꯒꯤꯅꯦ ꯃꯣꯔꯅꯤꯡ ꯍꯧꯒꯠꯄꯗ ꯗꯒꯤ ꯌꯥꯗ꯭ꯔꯦ ꯅꯦꯠꯋꯥꯛꯇꯣ ꯐꯥꯏꯚ ꯖꯤ ꯑꯃꯨꯛ ꯐꯪ ꯐꯣꯔ ꯖꯤ ꯑꯃꯨꯛ ꯐꯪ
ꯅꯣꯏ ꯅꯣꯏ ꯂꯥꯎꯗ ꯆꯠꯂꯣꯏꯗ꯭ꯔꯣꯅꯦ
ꯉꯁꯤꯗꯤ ꯆꯠꯇ꯭ꯔꯦ ꯉꯔꯥꯡꯒ ꯅꯍꯥꯟ ꯆꯠꯂꯦ ꯑꯩꯗꯤ ꯆꯠꯇꯦ ꯑꯩꯗꯤ ꯅꯥꯎꯕꯅꯀꯣ
ꯑꯣ
ꯍꯛꯆꯥꯡ ꯅꯨꯡꯉꯥꯏꯇꯕ
ꯑꯩꯁꯨ ꯉꯁꯤ ꯆꯠꯅꯤꯡꯉꯥꯏ ꯇꯧꯕꯗꯣ ꯑꯩꯈꯣꯏ ꯑꯁ ꯑꯩꯗꯣ ꯀꯣꯛꯇꯣ ꯅꯥꯕ ꯑꯗꯨꯒꯤ ꯂꯩꯔꯤ ꯉꯁꯤꯗꯤ ꯍꯌꯦꯡꯗꯤ ꯆꯠꯀꯅꯤ ꯑꯩꯈꯣꯏꯒꯤ ꯐꯥꯔꯝꯗ
ꯁꯦꯇꯔꯗꯦꯗ ꯑꯩ ꯑꯥ ꯁꯝ ꯀꯂꯔ ꯇꯧꯕ ꯆꯠꯂꯦꯗꯅ
ꯑꯣ
ꯍꯜꯂꯛꯑꯒ ꯑꯗꯨ ꯅꯥꯔꯦ ꯉꯁꯤꯅ ꯈꯤꯇꯪ ꯐꯕꯅꯦ
ꯅꯣꯏ ꯅꯆꯥ ꯑꯅꯤꯗꯤ ꯀꯩꯗꯧꯔꯤꯅꯣꯅꯦ
ꯑꯃꯗꯤ ꯆꯠꯈ꯭ꯔꯦ ꯑꯃꯅ ꯇꯨꯝꯈ꯭ꯔꯦ
ꯑꯦ ꯅꯣꯏ ꯅꯣꯏ ꯈꯨꯟꯗ ꯎꯨꯝ ꯎꯨ ꯃꯣꯏꯗꯣ ꯁ꯭ꯀꯨꯜ ꯗꯦꯠ ꯀꯌꯥꯗ ꯀꯥꯒꯅꯤ
ꯈꯛ ꯈꯪꯗꯦ ꯍꯪꯕꯤꯒꯦ
ꯑꯩꯈꯣꯏꯗꯤ ꯉꯁꯤꯅꯒ
ꯍꯧꯔꯕ꯭ꯔꯥ
ꯍꯧꯔꯦ ꯑꯣ ꯑꯩꯈꯣꯏꯒꯤ ꯁ꯭ꯀꯨꯜꯗꯤ
ꯍꯧꯈ꯭ꯔꯦ ꯍꯥꯏꯕ ꯉꯁꯤꯅ
ꯍꯧꯈ꯭ꯔꯦ ꯑꯗꯣ ꯑꯥ ꯉꯁꯤꯗꯤ ꯆꯠꯇ꯭ꯔꯤ ꯍꯌꯦꯡꯅ ꯆꯠꯀꯅꯤ ꯑꯩꯒꯤ ꯅꯨꯞ ꯏꯆꯥ ꯅꯨꯨꯄꯤꯗꯣ
ꯌꯥ ꯉꯜꯂꯦꯅꯦ ꯉꯁꯤ ꯗꯦꯠ ꯋꯥꯟ
ꯎꯝ ꯑꯩꯗꯤ ꯗꯦꯗ ꯑꯦꯠꯗ ꯅꯦꯅ ꯈꯟ ꯈꯟꯕꯗꯣ ꯃꯁꯤꯅꯤ ꯍꯥꯏꯅꯦ ꯃꯣꯏ
ꯅꯣꯏ ꯄ꯭ꯔꯦꯛꯇꯤꯀꯦꯜ ꯑꯦꯛꯖꯥꯝꯒꯤ
ꯈꯪꯉꯅꯤ ꯗꯦꯠ ꯗꯦꯠ ꯐꯤꯐꯇꯤꯟ ꯑꯗꯨꯝꯃꯥꯏꯗ ꯇꯧꯒꯅꯤ ꯍꯥꯏꯅꯦ ꯅꯪꯗꯤ ꯑꯦꯛꯖꯥꯝ ꯂꯣꯏꯔꯕ꯭ꯔꯥ
ꯑꯩ ꯂꯣꯏꯗ꯭ꯔꯤ ꯄꯦꯄꯔ ꯑꯅꯤ ꯋꯥꯠꯂꯤ
ꯑꯣ ꯏꯁꯥ ꯌꯥꯝ ꯇꯥꯟꯈ꯭ꯔꯦꯅꯦ ꯅꯪꯁꯨ ꯅꯨꯡꯉꯥꯏꯗ
ꯀꯗꯥꯏꯗꯒꯤ ꯇꯥꯟꯕꯅꯣꯍꯦ ꯄꯦꯄꯔ ꯑꯃꯒꯤꯗꯤ ꯄꯤꯈ꯭ꯔꯦ ꯑꯃ ꯄꯤꯗ꯭ꯔꯤ ꯀꯣꯜꯁꯨ ꯆꯠꯇꯔꯦ ꯑꯣꯟꯂꯥꯏꯟꯁꯨ ꯂꯥꯛꯇꯔꯦ
ꯀꯔꯤꯒꯤꯅꯣꯅꯦ
ꯈꯪꯗꯦ ꯔꯤꯆꯥꯔꯖ ꯂꯩꯇꯕꯒꯤꯔꯥ
ꯅꯣꯏ ꯎꯝ ꯎꯝ ꯑꯦꯛꯖꯥꯝ ꯍꯦꯛ ꯆꯜꯂꯀꯥꯟꯗ ꯄꯩꯁꯥꯗꯣ ꯄꯤꯌꯣ ꯍꯥꯏ ꯍꯥꯏꯌꯨꯅꯦ ꯀꯔꯤꯒꯤꯅꯣ ꯕꯔꯥꯒꯤ ꯄꯤꯌꯣ ꯍꯥꯏꯌꯨꯅꯦ
ꯅꯍꯥꯟ ꯑꯦꯛꯖꯥꯝ ꯍꯦꯛ ꯂꯣꯏꯕꯒ ꯌꯨꯝ ꯍꯜꯂꯛꯄꯗ ꯀꯣꯜ ꯇꯧꯔꯛꯄꯅꯦ ꯃꯥꯗꯣ ꯑꯗꯣ ꯑꯩ ꯑꯣꯛꯇꯣꯗ ꯐꯝꯕꯒꯤꯀꯣ ꯋꯥ ꯉꯥꯡꯕꯗꯣ ꯅꯨꯡꯉꯥꯏꯇꯕ ꯑꯗꯨꯒꯤ ꯑꯃꯨꯛ ꯀꯣꯜ ꯇꯧꯔꯛ ꯀꯦ ꯍꯥꯏꯔꯒ ꯎꯝ ꯑꯩ ꯑꯩꯉꯣꯟꯗꯗꯤ ꯑꯃꯨꯛ ꯀꯣꯜ ꯇꯧꯔꯛꯑꯣꯀꯣ ꯗꯤ ꯍꯥꯏꯕꯅꯦ ꯑꯩꯅ ꯀꯣꯜ ꯇꯧꯕ ꯇꯜꯂꯤꯉꯩꯗꯒꯤ ꯃꯥꯒꯤ ꯀꯩꯅꯣ ꯏꯟꯀꯃꯤꯡ ꯂꯣꯏꯔꯕ ꯃꯥꯜꯂꯦ
ꯑꯣ ꯑꯗꯨꯗꯤ ꯅꯪ ꯃꯦꯁꯦꯖ ꯃꯥꯗ ꯃꯦꯁꯦꯖ ꯇꯧꯔꯣ
ꯃꯦꯁꯦꯖ ꯋꯥꯆꯦꯞꯇ ꯃꯦꯁꯦꯖ ꯊꯥꯕꯅꯦ ꯃꯦꯁꯦꯖ ꯊꯥꯕꯗꯣ ꯇꯤꯛ ꯑꯃꯈꯛꯇ ꯆꯠꯄ
ꯑꯣ
ꯑꯗꯨꯒ ꯅꯨꯃꯤꯠ ꯑꯃ ꯑꯅꯤ ꯌꯦꯡꯒꯦ ꯍꯥꯏꯔꯒ ꯌꯦꯡꯕꯕꯨ ꯆꯠꯇ꯭ꯔꯦ ꯑꯗꯨꯒꯤ ꯑꯃꯨꯛ ꯑꯩ ꯗꯦꯂꯤꯠ ꯐꯣꯔ ꯑꯦꯚ꯭ꯔꯤ ꯋꯥꯟ ꯇꯧꯈ꯭ꯔꯦ ꯑꯣꯟꯂꯥꯏꯟ ꯑꯃꯨꯛ ꯂꯥꯛꯇꯕ ꯃꯥꯜꯂꯦ ꯃꯥꯗꯣ
ꯗꯥꯎ ꯌꯥꯗꯦꯅꯦ ꯑꯗꯨꯗꯤ ꯅꯪꯒꯤ
ꯗꯥꯎ ꯌꯥꯗꯦ
ꯑꯗꯣ ꯅꯪ ꯄꯦꯄꯔ ꯑꯅꯤꯒꯤ ꯊꯥꯅꯤꯡꯉꯥꯏꯗꯧꯗꯤ ꯄꯩꯁꯥ ꯄꯤꯌꯣ ꯍꯥꯏꯌꯨꯅꯦ ꯑꯦꯛꯖꯥꯝ ꯊꯥꯗ꯭ꯔꯤꯉꯩꯗ
ꯅꯦꯛꯁ ꯋꯤꯛ ꯇꯥꯔꯦ ꯑꯃꯨꯛ ꯄꯩꯁꯥ ꯊꯥ ꯊꯥꯕ ꯆꯠꯇ꯭ꯔꯤꯉꯩꯗ ꯄꯩꯁꯥ ꯅꯤꯔꯅꯤ ꯄꯩꯁꯥ ꯂꯩꯇ꯭ꯔꯦꯕ ꯍꯧꯖꯤꯛ
ꯑꯗꯨꯝ
ꯉꯁꯥꯏ ꯉꯁꯥꯏꯁꯨ ꯑꯥ ꯑꯅꯤ ꯈꯛꯇ ꯂꯩꯕꯗꯣ ꯀꯩꯅꯣꯗꯒꯤ ꯎꯝ ꯐꯤꯅꯦꯛ ꯂꯧꯕꯗꯣ ꯐꯤꯅꯦꯛ ꯂꯧꯕꯗꯣ ꯁꯨꯗꯕꯒꯤ ꯄꯤꯈꯔꯦ
ꯑꯥ
ꯑꯗꯨꯒꯤ ꯍꯧꯖꯤꯛ ꯂꯩꯇ꯭ꯔꯦ ꯑꯩꯈꯣꯏꯒꯤ ꯃꯔꯨꯞꯇꯣ
ꯑꯣ ꯅꯪ ꯂꯥꯎꯕ꯭ꯔꯥ
ꯂꯧꯗꯦꯍꯦ
ꯑꯣ
ꯑꯃ ꯑꯅꯤ ꯈꯛꯇꯕꯨ ꯀꯃꯥꯏꯅ ꯂꯧꯅꯤ
ꯅꯪ ꯉꯁꯥꯏ ꯑꯩꯈꯣꯏꯒꯤ ꯄꯩꯁꯥꯗꯣ ꯅꯪ ꯁꯤꯖꯤꯟꯒꯅꯤ ꯍꯥꯏꯅꯦ ꯑꯗꯨꯒꯤ ꯂꯧꯕ꯭ꯔꯥ ꯈꯟꯕꯅꯤꯗ
ꯑꯣ ꯄꯥꯏꯗꯦ ꯑꯗꯨꯝ ꯊꯝꯃꯦ
ꯑꯩꯈꯣꯏ ꯏꯅꯦꯗꯤ ꯂꯩꯕ꯭ꯔꯥ
ꯂꯩꯌꯦ ꯐꯤ ꯀꯟꯅ ꯁꯔꯤ
ꯎꯝ ꯎꯝ ꯃꯉꯣꯟꯗ ꯑꯩꯁꯨ ꯑꯃ ꯐꯤ ꯁꯦꯝꯕꯤꯌꯣ ꯍꯥꯏꯒꯅꯤꯗ ꯉꯁꯤ
ꯀꯔꯤ ꯐꯤꯅꯣ ꯐꯤꯅꯦꯛꯔꯥ
ꯐꯥꯅꯦꯛ ꯅꯠꯇꯦ ꯃꯐ꯭ꯂꯔꯒꯨꯝꯕ ꯃꯥꯗꯤ ꯐꯤꯅꯦꯛꯗꯤ ꯇꯧꯗꯦ ꯍꯥꯏꯅꯦ
ꯈꯪꯗꯦ ꯑꯁꯤ ꯃꯐ꯭ꯂꯔ ꯂꯣꯏꯔꯗꯤ ꯐꯅꯦꯛ ꯑꯃꯨꯛ ꯇꯧꯒꯦ ꯍꯥꯏꯕ ꯉꯝꯒꯗ꯭ꯔꯥ ꯉꯝꯔꯣꯏꯗ꯭ꯔꯥ ꯈꯪꯗ꯭ꯔꯦ ꯃꯥꯒꯤꯁꯦ
ꯃꯥ ꯃꯥ ꯃꯥꯗꯨꯀꯣ ꯑꯣꯗꯔ ꯌꯥꯝ ꯂꯩꯕ꯭ꯔꯅꯦ ꯍꯧꯖꯤꯛꯀꯥꯟ
ꯑꯣꯗꯔꯗꯤ ꯂꯩꯇꯦ ꯑꯣꯗꯔ ꯂꯩꯇ꯭ꯔꯁꯨ ꯑꯗꯨꯝ ꯐꯤ ꯁꯥꯕꯅꯦ ꯑꯗꯨꯒ ꯃꯔꯛ ꯃꯔꯛꯇ ꯑꯗꯨꯝ ꯑꯥ ꯐꯦꯁꯇꯤꯚꯦꯜ ꯂꯩꯕ ꯃꯇꯥꯡꯗ ꯃꯤꯅ ꯑꯗꯨꯝ ꯎꯝ ꯂꯧꯕ ꯂꯩꯕꯀꯣ ꯑꯗꯣ ꯃꯥꯅ ꯑꯗꯨꯝ ꯁꯥꯔꯒ ꯂꯣꯏꯔꯒ ꯊꯝꯕꯗꯣ ꯑꯗꯨꯝ ꯂꯧꯕ ꯀ꯭ꯔꯤ ꯍꯥꯏꯕ
ꯃꯥꯗꯤ ꯐꯤ ꯀꯟꯅ ꯇꯧꯕꯗꯣ ꯌꯥꯝ ꯄꯩꯁꯥ ꯄꯥ ꯄꯥꯏꯅꯤ ꯍꯥꯏꯕꯅꯦ
ꯄꯥꯏꯗꯕꯒꯤꯅꯦ ꯄꯥꯏꯔꯗꯤ ꯑꯗꯨꯃꯥꯏꯅ ꯐꯣꯟ ꯇꯧꯔꯣꯏ ꯑꯩꯁꯨ
ꯇꯥꯏ ꯇꯥꯏ
ꯃꯥꯒꯤ ꯄꯩꯁꯥ ꯂꯩꯇꯕꯒꯤ ꯐꯣꯟ ꯇꯧꯕꯅꯦ ꯑꯩ
ꯑꯣ ꯑꯁꯤ ꯑꯁꯤ ꯐꯣꯟꯗꯣ ꯃꯥꯒꯤꯔꯥ ꯅꯪ ꯇꯧ ꯇꯧꯔꯛꯄꯗꯣ ꯑꯣ ꯑꯃ
ꯑꯄꯧꯕꯨꯡ ꯑꯄꯧꯕꯨꯡꯒꯤꯗꯣ ꯉꯔꯥꯡ ꯏꯃꯥꯒꯤ ꯐꯣꯟꯗꯒꯤ ꯀꯣꯜ ꯇꯧꯔꯛꯑꯦ ꯄꯥꯏꯈꯠꯇ꯭ꯔꯦ ꯅꯨꯡꯊꯤꯟꯗ ꯑꯩ ꯆꯠꯂꯦ ꯆꯠꯂꯒ ꯄꯧꯕꯨꯡꯉꯣꯟꯗ ꯑꯩ ꯑꯁꯤ ꯐꯣꯟ ꯑꯩ ꯉꯥꯛ ꯄꯥꯏꯒꯦ ꯀꯣ ꯍꯥꯏꯔꯒ ꯍꯣꯏ ꯍꯥꯏꯌꯦ ꯑꯄꯧꯕꯨꯡꯁꯨ ꯑꯥ ꯀꯣꯛ ꯉꯥꯎꯔꯒ ꯂꯩꯌꯦ ꯀꯣꯛ ꯆꯤꯛꯑꯦ ꯍꯥꯏ ꯅꯥꯔꯦ
ꯑꯣ ꯑꯩꯁꯨꯀꯣ ꯍꯤꯗꯥꯛ ꯑꯃ ꯑꯅꯤ ꯑꯍꯨꯝ ꯆꯥꯕ ꯑꯗꯨꯝ ꯑꯗꯣ ꯐꯠꯇꯦ ꯑꯗꯨꯒꯤ ꯉꯁꯤ ꯑꯃ ꯂꯧꯔꯒ ꯆꯥꯔꯦ ꯉꯁꯤꯗꯤ ꯈꯤꯇꯪ ꯐꯩ
ꯎꯝ ꯍꯤꯗꯥꯛ ꯌꯥꯝ ꯆꯥꯗꯕꯅ ꯐꯕꯅꯦ ꯌꯥꯝ ꯆꯥꯒꯅꯨ
ꯇꯨꯝꯕꯁꯨ ꯌꯥꯗꯦꯅꯦ ꯀꯣꯛꯗꯣ ꯆꯤꯛ ꯆꯤꯛ ꯇꯧꯕꯒꯤ
ꯑꯣ ꯑꯩꯁꯨ ꯁꯦꯇꯔꯗꯦ ꯅꯨꯡꯗꯥꯡꯗꯣ ꯑꯥ ꯇꯨꯝꯕ ꯌꯥꯗ꯭ꯔꯦ ꯁꯔꯨ ꯁꯔꯥꯡ ꯂꯣꯏꯅꯃꯛ ꯅꯥꯕꯀꯣ ꯂꯦꯡꯕ ꯐꯥꯎ ꯌꯥꯗꯕ ꯌꯥꯝ ꯋꯥꯕꯗꯣ
ꯇꯧꯕꯅꯦ
ꯆꯥꯏ ꯍꯤꯗꯥꯛ ꯒꯨꯂꯤ ꯑꯅꯤ ꯆꯥꯏ ꯒꯣꯂꯤ ꯑꯅꯤ ꯍꯥꯏꯕꯗꯤ ꯗꯤꯐ꯭ꯔꯦꯟ ꯗꯤꯐ꯭ꯔꯦꯟ ꯒꯣꯂꯤ ꯀꯣ ꯎꯝ ꯆꯔꯥ ꯃꯔꯤ ꯈꯛꯇ ꯆꯥꯏ ꯌꯥꯝ ꯆꯥꯅꯤꯡꯗꯕ ꯍꯥꯏꯕꯗꯤ ꯐꯠꯇꯕꯅꯤꯅ
ꯑꯩꯈꯣꯏ ꯂꯤꯚꯔ ꯀꯤꯠꯅꯤꯒꯤ ꯐꯠꯇꯦꯕ ꯌꯥꯝ ꯆꯥꯕꯗꯣ
ꯗꯌꯦꯡꯗꯤ ꯂꯩ ꯂꯩꯒꯗ꯭ꯔꯥ ꯇꯥꯏ ꯇꯥꯏ ꯍꯌꯦꯡꯗꯤꯒꯣ ꯅꯣꯏ ꯌꯨꯝꯗ ꯂꯩꯒꯗ꯭ꯔꯥ
ꯂꯩ ꯍꯥꯥ
ꯑꯈꯣꯏꯗꯤ ꯍꯌꯦꯡꯗꯤ ꯂꯥꯎꯗ ꯆꯠꯀꯅꯤꯅꯦ ꯐꯝ
ꯅꯣꯏ ꯐꯥꯝꯗꯨꯔꯥ
ꯑꯥꯎ ꯀꯤꯍꯣꯝ ꯂꯧꯕ
ꯑꯣ
ꯀꯤꯍꯣꯝ ꯂꯧꯕ ꯆꯠꯒꯅꯤ ꯌꯥꯒꯅꯤ ꯅꯣꯡ ꯅꯀꯣ ꯆꯠꯄ ꯌꯥꯝ
ꯎꯝ
ꯉꯁꯤꯗꯤ ꯍꯧꯖꯤꯛꯀꯥꯟꯁꯦ
ꯑꯥ ꯍꯥ ꯅꯁꯦ ꯑꯃꯁꯨ ꯍꯧꯒꯠꯇꯕ ꯃꯥꯜꯂꯤꯅꯦ
ꯃꯗꯤ ꯌꯥꯝ ꯆꯥꯛ ꯌꯥꯝ ꯆꯥꯏꯅꯦꯀꯣ ꯕꯨꯡꯉꯣꯗꯨ
ꯍꯣ ꯑꯣ ꯆꯥꯕꯅ ꯆꯥꯕꯅ ꯇꯥꯔꯦ
ꯀꯔꯤ ꯇꯔꯦꯅꯣ ꯇꯥꯔꯦ
ꯑꯗꯨꯝ ꯑꯗꯨꯝ ꯄꯥꯏꯌꯣ ꯃꯥꯅꯀꯣ ꯃꯥꯅ ꯀꯠ ꯇꯧꯒꯅꯤ ꯍꯥꯏꯕ ꯑꯩꯈꯣꯏꯅꯤꯗꯤ ꯑꯗꯨꯝ ꯅꯨꯡꯉꯥꯏ ꯅꯨꯡꯉꯥꯏꯕ ꯁꯥꯁꯦ ꯀꯔꯤꯅꯣ ꯅꯪꯗꯤ ꯌꯥꯝ ꯇꯨꯠ ꯂꯧꯅꯤꯡꯉꯤꯅꯦ
ꯑꯩꯗꯤ ꯃꯊꯟꯇ ꯀꯩꯅꯣ ꯇꯧꯒꯗ꯭ꯔꯅ ꯈꯟꯕꯅꯦꯗ ꯑꯁ ꯍꯨꯃꯥꯡꯅ ꯂꯣꯏꯔꯦꯍꯦ ꯐꯣꯟꯗꯣ
ꯎꯝ ꯉꯁꯥꯏꯗꯣ ꯏꯆꯦ ꯑꯃ ꯑꯥꯗ ꯂꯩꯕꯗꯣ ꯑꯩꯈꯣꯏꯅꯤ ꯐꯣꯟ ꯇꯧꯔꯒ ꯀꯣ ꯅꯣꯛ ꯅꯣꯛ ꯅꯣꯛ ꯅꯣꯛ ꯑꯩꯅ ꯅꯣꯛꯀꯅꯨ ꯅꯣꯛꯀꯅꯨ ꯍꯥꯏꯕꯅꯤ ꯅꯪ ꯌꯥꯝ ꯅꯣꯛꯅꯤꯡꯉꯦ ꯀꯣꯜ ꯇꯧꯔꯛꯄꯗꯣ
ꯑꯥ ꯕꯣꯜ ꯌꯦꯡꯕ꯭ꯔꯥ
ꯌꯦꯡꯅꯤ ꯉꯁꯤ ꯉꯁꯤꯗꯤ ꯌꯦꯡ ꯌꯦꯡꯗꯦ
ꯎ
ꯀꯔꯤꯅꯣ ꯅꯪꯁꯨ
ꯑꯥ ꯀꯔꯤꯅꯣ
ꯑꯈꯣꯏ ꯑꯩꯈꯣꯏ ꯏꯆꯥꯅꯨꯄꯤꯗꯣ ꯌꯥꯝ ꯀꯔꯤꯅꯣ ꯇꯧꯏꯅꯦ ꯈꯪꯗꯦ ꯍꯥꯏꯕ ꯑꯩ ꯅꯤꯗꯦ ꯑꯩꯉꯣꯟꯗꯀꯣ ꯌꯥꯝ ꯀꯥꯎꯕ ꯑꯗꯨꯒꯤ
ꯑꯣ ꯅꯅꯥꯛꯇ ꯂꯩꯕ꯭ꯔꯥ
ꯂꯩꯑꯦ ꯍꯣꯏ
ꯎꯝ
ꯃꯥꯗꯣ ꯁ꯭ꯀꯨꯜ ꯊꯤ